ꯑꯣ꯫
ꯎꯝ ꯍꯜꯂꯣ꯫
ꯇꯥꯕ꯭ꯔꫭ꯫
ꯑꯥ ꯍꯣꯏ ꯎꯝ꯫
ꯀꯩꯗꯧꯔꯨꯗꯣꯏ ꯍꯥ꯫
ꯀꯩꯒꯤ ꯋꯥ꯫
ꯇꯨꯝꯈ꯭ꯔꯕ꯭ꯔꯣ꯫
ꯑ ꯇꯨꯝꯃꯤ ꯍꯣꯏ ꯍꯥꯏꯕꯗꯤ ꯎꯝ ꯍꯣꯏ꯫ ꯎꯝ ꯐꯣꯟ ꯃꯦꯠꯂꯒ ꯂꯩꯌꯦ ꯐꯥꯃꯨꯡꯗ ꯇꯨꯝ ꯇꯨꯝꯂꯒ꯫ ꯅꯪꯗꯤ꯫
ꯑꯣ ꯀꯩꯁꯨ ꯀꯥꯏꯗꯦꯅ ꯀꯣ꯫
ꯑ ꯍꯥꯏꯕꯁꯤ ꯅꯪꯗꯤ
ꯎꯝ꯫
ꯑ ꯃꯤ ꯑꯃ ꯒꯨꯃꯕꯅꯤ ꯁꯥꯔꯝꯃꯅꯤꯗ꯫
ꯎꯝ ꯑꯩ ꯅꯪ ꯀꯣꯜ ꯇꯧꯔꯛꯀꯗꯔꯥ ꯍꯥꯏꯅ ꯈꯜꯂꯤ ꯑꯣ꯫
ꯑꯣ꯫ ꯋꯥꯔꯤ ꯋꯥꯔꯤ ꯁꯥꯃꯟꯕꯤꯒꯤ ꯋꯥꯔꯦ ꯉꯥꯁꯤꯗꯤ꯫
ꯐꯖꯅ ꯁꯥꯕ ꯃꯥꯜꯂꯦꯍꯦ꯫
ꯈꯅꯥꯎꯒ ꯂꯣꯏ ꯀꯪꯈ꯭ꯔꯦ ꯉꯁꯤꯗꯤ ꯑꯩ ꯋꯔꯦ꯫ ꯇꯨꯝ ꯇꯨꯝꯈ꯭ꯔꯅꯤ ꯁꯤ ꯂꯣꯏꯔꯒ ꯑꯩꯁꯨ꯫
ꯅꯣꯛꯄꯨ ꯅꯣꯛꯅꯤꯡꯉꯤꯍꯦ꯫
ꯅꯪ ꯃꯤ ꯀꯌꯕꯨ ꯀꯣꯜ ꯇꯧꯔꯒ ꯂꯦꯕꯔꯣꯅꯦ ꯃꯤ ꯃꯉꯥꯗꯤ ꯍꯦꯜꯂꯝꯒꯅꯤ꯫
ꯃꯉꯥ ꯍꯦꯟꯈ꯭ꯔꯦꯗ ꯑꯁ ꯀꯨꯟ ꯁꯨꯔꯝꯃꯅꯤ ꯑꯩꯅ ꯉꯁꯤ ꯇꯧꯕꯁꯤ꯫
ꯑꯣ ꯃꯥꯏ ꯒꯣꯠ꯫ ꯌꯥꯝ ꯐꯩꯌꯦꯀꯣ꯫
ꯍꯌꯦꯡ ꯍꯌꯦꯡꯒꯤ ꯍꯌꯦꯡ ꯔꯤꯖꯜꯗꯨ ꯌꯦꯡꯅꯤꯡꯕꯒꯤꯀꯣ ꯍꯌꯦꯡꯅꯦꯕ ꯔꯤꯖꯜ ꯂꯥꯛꯀꯗꯕꯁꯦ
ꯎꯝ ꯀꯩꯗꯧꯔꯤꯅꯣ ꯍꯧꯖꯤꯛ ꯑꯗꯨꯗꯤ
ꯍꯧꯖꯤꯛꯇꯤ ꯍꯧꯖꯤꯛꯇꯤ ꯑꯗꯨꯝ ꯐꯃꯨꯡꯗ ꯀꯥꯈ꯭ꯔꯦꯗꯩꯁꯦ
ꯅꯣꯏ ꯅꯪ ꯔꯨꯝ ꯂꯩꯕꯗꯣ ꯅꯣꯏꯒꯤ ꯔꯨꯝꯃꯦꯠꯀꯨꯝꯕꯗꯤ ꯌꯥꯎꯗꯕ꯭ꯔꯥ
ꯌꯥꯎꯋꯦ ꯑꯩꯒꯤ ꯔꯨꯝꯃꯦꯠꯇꯤꯅ ꯇꯨꯃꯤꯟꯅ ꯇꯨꯝꯈ꯭ꯔꯣꯀꯣ ꯍꯥꯏꯔ ꯇꯨꯝꯈ꯭ꯔꯦ ꯃꯥꯗꯤ
ꯑꯣ ꯂꯥꯡꯒꯅꯨ ꯍꯥꯏꯕꯒꯤ
ꯎꯝ ꯑꯩ ꯐꯣꯟ ꯇꯧꯋꯤ ꯂꯥꯡꯒꯅꯨ ꯍꯥꯏꯕꯒꯤ꯫
ꯅꯪꯒꯤ ꯋꯥ ꯌꯥꯝ ꯀꯩꯅꯣ ꯇꯥꯕ ꯃꯥꯜꯂꯦꯀꯣ ꯑꯗꯨꯗꯤ꯫
ꯍꯣꯏ ꯑꯉꯥꯡꯅꯤꯗꯥ
ꯑꯉꯥꯡ ꯑꯣꯏꯕꯒꯤ ꯅꯪꯅ ꯑꯃꯨꯛ
ꯑꯗꯨ ꯁꯤꯅꯤꯌ‌꯭ꯔꯅꯤ ꯍꯥꯏꯕꯒꯤ ꯋꯥꯈꯜꯗ ꯅꯪꯅ ꯑꯗꯨꯝ ꯇ꯭ꯔꯤꯠ ꯇꯧꯔꯒ ꯂꯩꯕ
ꯎꯝ ꯁꯤꯗꯤ ꯅꯌꯥꯝꯕꯁꯤꯡꯁꯤꯗꯤ ꯊꯕꯛ ꯆꯤꯜꯂꯦ ꯂꯥꯡꯉꯒꯅꯨ ꯍꯥꯏꯕꯒꯤ ꯂꯥꯡꯗ꯭ꯔꯦꯅ‌ꯦ
ꯃꯗꯤ ꯀꯩꯗꯧꯔꯒ ꯂ‌ꯩꯕ ꯍꯥꯏꯜꯗꯤ ꯅꯪꯒꯤ ꯔꯨꯝꯃꯦꯠꯇꯣ
ꯀꯣꯂꯦꯁꯀꯥꯔ ꯂꯩꯕꯅꯤꯗ ꯃꯥꯅꯦ
ꯑꯗꯨꯗꯤ ꯑꯉꯥꯡ ꯑꯣꯏꯔꯦ ꯅꯪꯂꯩ ꯅꯣꯟ ꯅ‌ꯣꯏꯗꯒꯤ ꯍꯥꯏꯕ ꯅꯪꯉꯣꯟꯗꯒꯤ
ꯍꯣꯏ
ꯅꯣꯏ ꯍꯣꯁꯇꯦꯜ ꯍꯥꯏꯕꯁꯦ ꯎꯝ ꯀꯃꯥꯏꯅ ꯍꯥꯏꯕꯗꯤ ꯅꯣꯏ ꯎꯝ ꯀꯣꯂꯦꯖꯀꯤꯁꯨ ꯄꯨꯜꯂꯦ ꯑꯗꯨꯒ ꯅꯪ ꯀꯩꯅꯣ
ꯍꯣꯏ ꯑꯦꯛꯖꯥꯝ ꯊꯥꯕꯛꯈꯣꯏꯁꯨ ꯀꯣ
ꯑꯣ
ꯀꯣꯂꯦꯖ ꯇꯝꯕꯒꯣꯏꯁꯨ ꯑꯦꯛꯖꯥꯝ ꯊꯥꯕ ꯍꯧꯖꯤꯛ ꯂꯣꯏ ꯃꯤꯛꯁꯆꯞꯇ ꯂꯩꯕꯅꯤꯗ
ꯑꯗꯨ ꯌꯥꯝ ꯏꯁꯇ꯭ꯔꯤꯛꯗꯤ ꯑꯣꯏꯕ꯭ꯔꯣ ꯀꯃꯥꯏ ꯇꯧꯋꯤ ꯅꯪꯒꯤ ꯍꯣꯁꯇꯦꯜꯒꯤ ꯍꯥꯏꯕꯗꯤ ꯔꯨꯇꯤꯟ ꯑꯗꯨꯒ ꯔꯨꯜꯁ ꯀꯨꯝꯕ ꯀ꯭ꯔ ꯀꯃꯥꯏ ꯇꯧꯒꯦ
ꯏꯁꯇ꯭ꯔꯤꯛ ꯑꯣꯏꯗꯦ ꯔꯨꯜꯁ ꯔꯨꯇꯤꯟ ꯂꯩꯇꯦ ꯅꯥꯏꯛ ꯄꯤꯖꯤꯒꯨꯝꯕꯅꯤꯗ ꯍꯥꯏꯗꯤ ꯂꯥꯏꯛ ꯖꯁ ꯃꯣꯏꯅꯦ ꯆꯥꯛ ꯏꯟꯖꯥꯡꯗꯣ ꯃꯣꯏꯅ ꯊꯣꯡꯕꯤꯕꯒꯤ ꯋꯥꯅꯦꯕꯀꯣ
ꯑꯣ
ꯑꯇꯣꯞꯄꯗꯤ ꯑ ꯂꯥꯏꯔꯤꯛ ꯂꯥꯏꯔꯤꯛ ꯄꯥꯅꯤꯡꯉꯒꯅ ꯄꯥꯏꯌꯦ ꯄꯥꯅꯤꯡꯗ꯭ꯔꯒꯅ ꯄꯥꯗꯦ ꯔꯨꯜꯁ ꯅꯤꯇꯦꯕꯀꯣ ꯅꯤꯡꯉꯒꯅ ꯍꯧꯒꯠꯂ ꯀꯣꯂꯦꯖ ꯆꯠꯅꯤꯡꯉꯒꯅ ꯆꯠꯂꯦ ꯆꯠꯅꯤꯡꯗ꯭ꯔꯅ ꯆꯠꯇꯦꯀꯣ
ꯁꯤꯡ ꯌꯥꯝꯅ ꯅꯨꯡꯉꯥꯏꯕ ꯍꯣꯁꯇꯦꯜꯅꯤꯅꯦ ꯑꯗꯨꯗꯤ
ꯍꯣꯏ
ꯋꯥꯔꯗꯦꯟꯒꯨꯝꯕꯁꯨ ꯂꯩꯇꯦ
ꯋꯥꯔꯗꯦꯟꯗꯤ ꯂꯩꯌꯦ ꯑꯗꯣ ꯑꯉꯥꯡꯁꯤꯡꯕꯨꯗꯤ ꯋꯥꯔꯗꯦꯟꯅ ꯈꯔ ꯆꯩꯩꯌꯦꯕꯀꯣ ꯑꯉꯥꯡ ꯁꯤꯡꯕꯦꯟꯅꯤꯁ ꯏꯂꯕꯦꯟ ꯇ꯭ꯌꯨꯋꯦꯞ ꯀꯥꯕ ꯀꯥꯡꯕꯨ ꯍꯣꯏꯗꯤ ꯀꯥꯁ ꯆꯠꯇ꯭ꯔꯗꯤ ꯆꯩꯌꯦ ꯑꯗꯣ ꯑꯩ ꯀꯣꯂꯦꯖ ꯀꯥꯕ ꯑꯉꯥꯡꯁꯤꯡꯗꯤ ꯆꯩꯗꯦ
ꯑꯩꯕ ꯅꯨꯡꯉꯥꯏꯔꯝꯒꯅꯤ ꯑꯥꯏꯕꯗꯤ ꯍꯣꯏ ꯎꯝ ꯃꯤ ꯈꯔꯒꯤꯗꯤ ꯀꯩ ꯍꯥꯏꯖꯤꯔ ꯐ꯭ꯔꯤ ꯑꯣꯏꯃꯟꯕꯒꯤ ꯀꯩ ꯑꯦꯠꯚꯥꯟꯇꯦꯖ ꯂꯧꯕꯁꯨ ꯂꯩꯔꯝꯒꯅꯤꯗꯣ
ꯍꯣꯏ
ꯃꯤ ꯀꯌꯥꯗꯤ ꯂꯩꯕ
ꯃꯤ ꯀꯨꯟꯊ꯭ꯔꯥ ꯑꯦ ꯀꯨꯟ ꯀꯨꯝꯕ ꯂꯩꯌꯦ
ꯑ ꯑꯗꯨꯗ ꯌꯥꯝꯗꯦꯗ
ꯌꯥꯝꯗꯦ ꯍꯣꯏ
ꯔꯦꯟꯒ ꯆꯞ ꯃꯅꯔꯦ ꯑꯗꯨꯗꯤ
ꯍꯣꯏ ꯔꯦꯟꯒꯤ ꯇꯥꯏꯞꯅꯦ
ꯑꯩꯒꯤ ꯋꯥꯈꯜꯗꯗꯤ ꯐꯤꯁ ꯐꯤꯄꯨꯝꯕ ꯍꯟꯗ꯭ꯔꯦꯒꯨꯝꯕ ꯌꯧꯒꯗ꯭ꯔꯥ ꯍꯥꯏꯅ ꯈꯟꯕ
ꯑꯗꯨꯗꯤ ꯌꯧꯗꯦꯗ ꯃꯤ ꯆꯤꯟꯃꯜꯂꯗꯤ ꯀꯗꯥꯏꯗꯒꯤ ꯂꯩꯕꯁꯨ ꯅꯨꯡꯉꯥꯏꯔꯣꯏ
ꯑꯗꯨꯁꯣ ꯑꯣꯏꯌꯦ ꯍꯣꯏ ꯑꯗꯨꯝ ꯍꯣꯁꯇꯦꯟ ꯍꯥꯏꯔꯒ ꯑ ꯅꯣꯏꯁꯦ ꯌꯥꯝ ꯑꯗꯨꯝ ꯄꯨꯜꯂꯦꯅ ꯑꯂꯚꯦꯟ ꯇꯨꯋꯦꯜꯞꯁꯨ ꯀꯣꯂꯦꯖꯁꯨ ꯅꯣꯏꯁꯨ ꯄꯨꯟꯕꯒꯤ ꯌꯥꯝꯒꯗ꯭ꯔꯥ ꯍꯥꯏꯅ ꯈꯟꯕ
ꯎꯝ
ꯑꯗꯨ ꯑꯥꯁ ꯑꯃꯥ ꯍꯣꯁꯇꯦꯜ ꯐꯤꯁꯦ ꯀꯌꯥ ꯂꯧꯒꯦ
ꯂꯤꯁꯤꯡ ꯇꯔꯦꯠꯀ ꯆꯥꯝꯃꯉꯥ
ꯑꯣ ꯌꯥꯃꯦꯍꯦ
ꯥꯌꯥꯝꯃꯦ ꯍꯣꯏ ꯋꯥꯏꯐꯥꯏꯒꯤꯁꯨ ꯌꯥꯎꯔꯕꯀꯣ ꯑꯗꯨ ꯆꯥꯕ ꯊꯛꯄ ꯏꯁꯤꯡꯒꯤ ꯂꯥꯏꯠ ꯕꯤꯜꯒꯤ ꯋꯥꯏꯐꯥꯏ ꯕꯤꯜꯒꯤ
ꯍꯣꯏ ꯔꯦꯟ ꯂꯩꯕ ꯁꯔꯨꯛꯄꯨꯗꯤ ꯑꯗꯨ ꯑꯗꯨꯅ ꯍꯦꯟꯅ ꯀꯩ ꯍꯥꯏꯗꯣ ꯁꯦꯞ ꯑꯣꯏꯔꯝꯃꯨꯅꯤꯀꯣ ꯔꯦꯟ ꯂꯩꯔꯗꯤꯃꯨꯛꯀ ꯔꯦꯟꯒꯤꯁꯨ ꯄꯤꯅꯤ ꯑꯗꯨꯒ ꯆꯥꯕ ꯊꯛꯄꯒꯤꯁꯨ ꯄꯤꯅꯤ ꯑꯦꯛꯁꯄꯦꯟꯁ ꯌꯥꯝꯒꯅꯤꯕ
ꯒꯌ꯭ꯥꯁ ꯑꯃꯨꯛ ꯂꯩꯒꯅꯤ ꯀꯣ
ꯎꯝ ꯍꯣꯁꯇꯦꯜ ꯗꯗꯤ ꯁꯦꯞ ꯈꯔꯗꯤ ꯑꯣꯏꯔꯝꯒꯅꯤ ꯄꯩꯁꯥꯒꯤ ꯃꯇꯥꯡꯗ ꯍꯥꯏꯔꯗꯤ
ꯍꯣꯏ
ꯑꯗꯨꯕꯨ ꯏꯟꯁꯥꯡ ꯑꯍꯥꯎꯕꯗꯤ ꯂꯣꯏꯅ ꯀꯩ ꯍꯥꯏꯗꯣꯏꯔ ꯂꯧꯔꯒ ꯆꯥꯕꯁꯨ ꯌꯥꯕ꯭ꯔꯥ
ꯂꯧꯔꯁꯨ ꯆꯥꯕ ꯌꯥꯏ
ꯂꯥꯏꯗ ꯊꯣꯡꯔꯒ ꯊꯣꯡꯕ
ꯎꯝ ꯍꯣꯏ ꯋꯥꯔꯗꯦꯟꯅ ꯈꯪꯗꯕ ꯃꯇꯝꯗ ꯋꯥꯔꯗꯦꯟꯅ ꯈꯪꯗꯕ ꯃꯇꯝꯗ ꯂꯣꯠꯅ ꯀꯤꯆꯟꯗꯀꯣ ꯇꯨꯝꯒ꯭ꯔꯣ ꯊꯣꯛꯄ ꯂꯣꯏꯔꯗꯤ ꯊꯣꯛꯄ ꯂꯥꯛꯄ ꯇꯧꯒꯅꯨ ꯋꯥꯔꯗꯦꯟꯕꯨ ꯇꯨꯝꯒ꯭ꯔꯣ ꯊꯣꯛꯄ ꯂꯥꯛꯄ ꯇꯧꯅꯦꯅ ꯍꯥꯏꯔ ꯀꯤꯠꯆꯟꯗꯅ ꯊꯣꯡ ꯂꯣꯜꯂ ꯑꯗꯨꯝ
ꯑꯁ ꯋꯔꯗꯦꯟ ꯋꯔꯗꯦꯟꯁꯨ ꯅꯣꯏꯒꯤ ꯕꯦꯁ ꯃꯥꯟꯅꯔꯝꯒꯅꯤꯗ ꯍꯥꯏꯕꯗꯤ ꯀꯩ ꯍꯥꯏꯗꯣꯏꯔꯣ ꯌꯥꯝꯅ
ꯃꯌꯥꯝꯗꯣ ꯑꯃꯗ ꯑꯗꯨꯝ ꯇꯧꯋꯦ ꯑꯗꯣ
ꯎꯝ
ꯑꯉꯥꯡꯁꯤꯡꯗꯤ ꯇꯧꯍꯟꯗꯦꯗ
ꯅꯣꯏ ꯃꯇꯧ ꯇꯝꯅꯤꯀꯣ ꯑꯉꯥꯡꯁꯤꯡꯁꯨ ꯑꯗꯨꯃꯥꯏ ꯍꯥꯏꯗꯤ ꯇꯣꯏꯅ ꯇꯧꯔꯗꯤ
ꯍꯣꯏ
ꯀꯌꯥꯝ ꯀꯨꯏꯅ ꯂꯩꯗꯣꯏꯅꯣ ꯍꯥ
ꯎꯈ꯭ꯔꯨꯜ ꯄꯨꯝꯕꯗꯤ ꯀꯣꯏꯕ ꯂꯥꯛꯇ꯭ꯔꯤ ꯆꯠꯇ꯭ꯔꯤ ꯑꯃꯨꯛꯐꯥꯎꯁꯨ
ꯑꯃꯛꯐꯥꯎꯕ ꯆꯥꯠꯇ꯭ꯔꯤꯗ ꯆꯠꯂꯤꯉꯥꯏ ꯆꯟꯁꯁꯨ ꯌꯥꯎꯗꯦꯗ ꯍꯥꯥ
ꯖꯨꯀꯣ ꯕꯦꯂꯤꯁꯨꯨ ꯁꯠꯇꯔꯤ
ꯆꯇ꯭ꯔꯤꯌꯦ ꯆꯟꯁ ꯌꯥꯎꯗꯦ ꯂꯣꯛꯇꯥꯛ ꯆꯠꯂꯦ ꯂꯣꯛꯇꯥꯛꯗꯤ ꯑꯅꯤꯔꯛ ꯆꯜꯂꯦ
ꯑꯣ
ꯖꯨꯀꯣꯗ ꯆꯠꯅꯤꯉꯦ ꯑꯗꯨ ꯍꯣꯏ ꯂꯥꯛꯁꯨ ꯂꯥꯛꯀꯛꯀꯅꯤ ꯈꯪꯗꯦ
ꯂꯥꯛꯀꯅꯤꯗ ꯋꯥꯈꯜ ꯌꯥꯝ ꯄꯤꯛꯅꯨꯗ
ꯑꯁ ꯋꯥꯈꯜ ꯄꯤꯛꯄ ꯅꯠꯇꯦ ꯑꯗꯨꯝ ꯀꯣꯏꯕ ꯆꯄ ꯄꯁꯦ ꯑꯗꯨꯃꯥꯏꯅ ꯀꯩ ꯍꯥꯏꯗꯣꯏꯔꯥ ꯑꯦꯛꯁꯄ꯭ꯂꯣꯔ ꯇꯧꯕꯁꯦ ꯑꯩꯈꯣꯏ ꯐꯦꯝꯂꯤꯅ ꯐꯦꯝꯂꯤꯅꯁꯨ ꯀꯩ ꯍꯥꯏꯗꯔꯥ ꯌꯥꯝꯅ ꯏꯟꯀꯣꯔꯦꯖ ꯇꯧꯔꯤꯕ ꯑꯩꯈꯣꯏꯕꯨ ꯅꯨꯄꯤ ꯑꯣꯏꯕꯅꯤꯅꯀꯣ
ꯑꯗꯨꯝ ꯀꯩ ꯍꯥꯏꯗꯣꯏꯔꯥ ꯏꯁꯇ꯭ꯔꯤꯛ ꯑꯣꯏꯕ ꯍꯥꯏꯕ ꯇꯥꯔꯦꯅꯦ ꯀꯣꯏꯕ ꯆꯠꯅꯤꯡꯉꯦ ꯑꯗꯨꯝ ꯍꯥꯏꯔꯁꯨ ꯀꯅꯥ ꯀꯅꯥꯒ ꯆꯠꯇꯣꯏꯅꯣ ꯑꯗꯨꯒ ꯅꯨꯄꯥ ꯀꯌꯥ ꯀꯅꯥ ꯀꯅꯥꯅꯣꯒꯨꯝꯕ ꯑꯗꯨꯒ ꯔꯤꯛꯁ ꯂꯧꯕ ꯉꯝꯕ꯭ꯔꯥ ꯈꯨꯝꯕ꯭ꯔꯥ ꯑꯗꯨꯃꯥꯏꯅ ꯃꯣꯏꯒꯤ ꯃꯥꯏꯟꯁꯦꯠꯇꯣ ꯀꯩ ꯍꯥꯏꯗꯣꯏꯔꯥ
ꯎꯝ
ꯑꯗꯨꯃꯥꯏꯅ ꯂꯩꯕꯒꯤꯀꯣ ꯑꯁ ꯌꯥꯝ ꯐ꯭ꯔꯤ ꯑꯣꯏꯗꯕ
ꯑꯗꯨꯅ ꯐꯕꯅꯤꯗ
ꯏꯁ ꯀꯗꯥꯏꯗꯒꯤ ꯑꯩꯗꯤ ꯇꯜꯂꯦ ꯑꯗꯨꯒꯨꯝꯕꯗꯣ
ꯑꯩꯈꯣꯏꯗꯒꯤ ꯑꯩꯈꯣꯏ ꯍꯥꯏꯕꯗꯤ ꯑꯩꯈꯣꯏ ꯏꯃꯨꯡꯗꯒꯤ ꯑꯗꯨꯃꯥꯏꯅ ꯇꯧꯋꯦ ꯍꯥꯏꯕꯗꯨꯗ ꯈꯪꯕꯒꯤ ꯑꯩꯁꯦ ꯑꯁ ꯇꯜꯂꯁꯦ
ꯎꯝ ꯑꯩꯁꯨ ꯑꯩꯁꯨ ꯌꯥꯝ ꯏꯁꯇ꯭ꯔꯤꯛ ꯑꯣꯏꯝꯅꯦ ꯑꯩꯒꯤ ꯏꯆꯟꯅꯨꯄꯤ ꯈꯣꯏꯗꯣ ꯒꯣꯏꯗꯨ ꯍꯟꯗꯦ
ꯑꯗꯨ ꯍꯥꯏꯔꯁꯨ ꯀꯩ ꯍꯥꯏꯅ ꯑꯦꯛꯁꯄ꯭ꯂꯣꯔ ꯇꯧꯕꯒꯨꯝꯕ ꯑꯗꯨꯃꯥꯏꯅ ꯀꯣꯏꯕ ꯍꯥꯏꯕꯗꯤ ꯂꯥꯡꯉꯒ ꯆꯠꯂꯣ ꯍꯥꯏꯕ ꯅꯠꯇꯦꯕ ꯑꯗꯨꯝ ꯚꯞꯇꯥꯥꯔꯒꯂ ꯑꯗꯨ ꯆꯠꯄ ꯇꯥꯔꯗꯤ ꯀꯩꯁꯨ ꯇꯧꯔꯣꯏꯗꯅ ꯀꯩꯁꯨ ꯍꯥꯏꯕꯗꯤ ꯌꯥꯔꯤꯕ ꯆꯠꯍꯟꯕ
ꯍꯣꯏ
ꯌꯥꯗꯕ ꯑꯗꯒꯤ ꯑꯁ ꯆꯠꯅꯤꯡꯉꯁꯨ ꯆꯠꯄ ꯐꯪꯗꯦꯅꯦ
ꯀꯣꯏꯕꯁꯨ ꯅꯨꯡꯉꯥꯏꯕꯅꯤꯗ ꯃꯔꯛ ꯃꯔꯛꯇꯗꯤꯀꯣ ꯃꯔꯛ ꯃꯔꯛꯇ ꯑꯗꯨꯝ
ꯀꯣꯏꯕ ꯆꯠꯅꯤꯡꯕ ꯑꯗꯨ ꯑꯣꯏꯔꯁꯨ ꯌꯥꯗꯕꯒꯤ ꯎꯄꯥꯏ ꯂꯩꯇ꯭ꯔꯦ
ꯑꯗꯨꯕꯨ ꯅꯥꯒꯥꯂꯦꯟꯒꯤ ꯑꯅꯤꯔꯛꯇꯤ ꯑꯩ ꯃꯔꯥꯝ ꯀꯥꯔꯤꯉꯩꯗꯗꯤ ꯏꯁꯀꯥꯔꯁꯟ ꯑꯣꯏꯅꯀꯣ ꯑꯗꯨꯝ ꯏꯁꯇꯥꯗꯤꯔ ꯇꯨꯔ ꯂꯩꯅ ꯑꯅꯤꯔꯛꯗꯤ ꯆꯠꯂꯦ ꯑꯗꯣ ꯖꯨꯀꯣꯕꯨꯗꯤ ꯆꯠꯄ ꯐꯪꯗ꯭ꯔꯦ
ꯅꯪ ꯃꯔꯥꯝꯗ ꯀꯥꯔꯝꯕ꯭ꯔꯣ ꯇꯣꯝꯕꯣꯁ ꯀꯣꯗ ꯃꯔꯥꯝꯗꯣ
ꯎꯝ ꯑꯥ ꯑꯥ ꯑꯥ ꯀꯣꯂꯦꯖ ꯇ ꯎꯝ ꯁꯦꯀꯦꯟꯗꯔꯤꯗ
ꯑꯣꯌꯣ
ꯀꯩꯅꯣ ꯑꯣ ꯍꯥꯏꯔꯤꯁꯤꯑꯣ
ꯃꯔꯥꯝ ꯁ꯭ꯇꯨꯗꯦꯟꯅꯤꯅꯦ
ꯃꯔꯥꯝ ꯏꯁꯇꯨꯗꯦ ꯑꯁ ꯆꯍꯤ ꯑꯅꯤ ꯈꯛꯇꯅꯤ ꯍꯥꯏꯌꯔ ꯁꯦꯀꯦꯟꯗ꯭ꯔꯤꯗꯅꯤ ꯀꯥꯕꯗꯣ
ꯎꯝ ꯎꯝ ꯈꯦ ꯑꯣꯈꯦ
ꯅꯣꯏ ꯁꯤ ꯌꯥꯝ ꯀꯥꯔꯃꯦ ꯅꯣꯏ ꯎꯝ ꯍꯨꯟ ꯅꯠꯇꯦ ꯅꯣꯏꯒꯤ ꯇ꯭ꯔꯥꯏꯞ ꯀꯣ
ꯍꯣꯏ ꯎꯝ ꯑꯩꯒꯤ ꯏꯆꯟꯅꯨꯄꯤꯁꯨ ꯑꯗꯨꯗ ꯀꯥꯕꯅꯦ
ꯇꯨ ꯊꯥꯎꯖꯟ ꯀꯌꯥ ꯗꯔꯣ
ꯑꯦ ꯃꯣꯏꯗꯤ ꯉꯔꯥꯡ ꯉꯍꯥꯟ ꯉꯥꯛꯇꯪ ꯀꯥꯕꯗꯨ ꯉꯥꯏꯕꯅꯤ
ꯑꯣꯍꯣ
ꯑꯉꯥꯡ ꯅꯤꯗ
ꯇꯨ ꯊꯥꯎꯖꯟ ꯁꯤꯛꯁꯇꯤꯟ ꯁꯚꯦꯟꯇꯤꯟ
ꯑꯣ
ꯑꯗꯨꯒ ꯑꯦꯇꯤꯟꯗ ꯇꯨꯌꯦꯜꯕ ꯊꯥꯕ
ꯀꯦ ꯑꯣꯈꯦ
ꯂꯩꯕꯨꯗꯤ ꯅꯨꯡꯉꯥꯏꯅ ꯃꯔꯥꯝꯗꯨꯁꯨ ꯌꯥꯝꯅ ꯀꯩ ꯍꯥꯏꯇꯥꯔꯦ ꯃꯦꯃꯣꯔꯤ ꯌꯥꯝꯃꯦ ꯍꯣꯁꯇꯦꯜꯗ ꯁꯤꯁꯇꯔ ꯍꯣꯇꯦꯜꯗ ꯂꯩꯌꯦ ꯑꯗꯨꯒ ꯀꯩ ꯍꯥꯏꯔ ꯅꯨꯡꯉꯥꯏꯅ ꯑꯗꯨꯝ
ꯃꯔꯥꯝ ꯃꯔꯥꯝꯒꯤ ꯆꯥꯛ ꯏꯟꯖꯥꯡꯗꯤ ꯍꯥꯎꯔꯝꯃꯔꯣꯏꯀꯣ
ꯑꯁ ꯑꯗꯨꯗꯤ ꯍꯥꯏꯔꯛꯀꯅꯨ ꯍꯣꯁꯇꯦꯜꯗ ꯑꯃꯨꯛ ꯂꯩꯕꯅꯤꯅ ꯏꯁꯀ꯭ꯋꯥꯁ__ ꯒꯥ ꯒꯣꯕꯤꯒ ꯑꯂꯨꯒ ꯁꯤꯅ ꯑꯁꯤꯈꯛ ꯉꯥꯏꯌꯦ ꯏꯁꯥꯡꯗꯣ ꯍꯥꯎ ꯇꯦꯝ
ꯍꯣꯏ
ꯑꯗꯨꯁꯨ ꯍꯣꯁꯇꯦꯜꯁꯦ ꯃꯤ ꯌꯥꯝꯃꯦ ꯑꯗꯨꯝ ꯍꯣꯁꯇꯦꯜ ꯃꯤ ꯌꯥꯝꯅ ꯂꯩ ꯑꯗꯨꯝ ꯂꯩꯔꯛꯄꯒꯤ ꯑꯗꯨꯒꯤꯅꯦ ꯅꯣꯏꯗ ꯇ꯭ꯋꯦꯟꯇꯤ ꯈꯛꯇ ꯍꯥꯏꯕꯗꯣ ꯑꯩꯁꯦ ꯉꯥꯛꯑꯦꯕ ꯑꯩꯅ ꯂꯩꯕ ꯀꯥꯟꯗꯗꯤ ꯁꯤꯁꯇꯔ ꯍꯣꯁꯦꯜ ꯋꯥꯟ ꯍꯟꯗ꯭ꯔꯦꯠ ꯇꯦꯟꯅꯦꯕ ꯅꯨꯄꯤ ꯂꯩꯕꯗꯣ
ꯑꯣ ꯌꯥꯃꯤ ꯍꯦ
ꯋꯥꯟ ꯍꯟꯗ꯭ꯔꯦꯗ ꯇꯦꯟ ꯍꯥꯏꯕꯁꯦ ꯍꯣꯏ ꯐꯥꯒꯤ ꯅꯠꯇꯦꯕ
ꯍꯣꯏꯗ
ꯑꯗꯨꯃꯥꯏꯅ ꯂꯩꯔꯛꯄꯒꯤ ꯅꯣꯏꯒꯤꯁꯦꯁ ꯇ꯭ꯋꯦꯟꯇꯤ ꯈꯛꯇ ꯍꯥꯏꯕꯁꯦ ꯑꯩ ꯉꯛꯑꯦ
ꯍꯣꯏ ꯑꯩꯈꯣꯏꯒꯤꯗꯤ ꯍꯣꯁꯇꯦꯜꯃꯛꯁꯨ ꯅꯠꯇꯦꯗ ꯑꯗꯣ ꯄꯤꯏꯡ ꯒꯦꯁꯀꯤ ꯇꯥꯏꯞꯇ ꯂꯩꯕꯅꯤꯗ
ꯎꯝ ꯑꯗꯨ ꯀꯨꯃꯥꯏ ꯀꯨꯃꯥꯏꯅ ꯔꯨꯝ ꯔꯨꯝꯗ ꯑꯗꯨꯝ ꯅꯨꯡꯇꯤꯒꯤ ꯀꯃꯥꯏꯅ ꯉꯁꯤ ꯀꯩ ꯀꯃꯥꯏ ꯀꯃꯥꯏꯅ ꯇꯧꯒꯦꯗꯣ ꯃꯄꯥꯟ ꯊꯣꯛꯄ꯭ꯔꯥ
ꯎꯝ ꯃꯄꯥꯟ ꯊꯣꯛꯇꯦꯗ ꯏꯃꯨꯡꯗ ꯑꯗꯨꯝ ꯏꯚꯤꯅꯤꯡꯗꯗꯤ ꯖꯤꯝ ꯆꯠꯂꯦ ꯑꯗꯨꯒ ꯃꯥꯅꯨ ꯑꯥꯐꯇꯔꯅꯨꯟ ꯅꯥꯏꯠꯇꯗꯤ ꯑꯗꯨꯝ ꯔꯨꯝꯗ ꯂꯩ ꯑꯗꯨꯒ ꯃꯔꯛ ꯃꯔꯛꯇ ꯀꯣꯏꯊꯣꯛꯄ ꯉꯥꯛꯍꯥꯛꯇꯪ ꯀꯣꯏꯊꯣꯛꯁꯦꯅꯀꯣ
ꯑꯣ ꯅꯣꯏꯒꯤ ꯍꯣꯁꯇꯦꯜ ꯃꯅꯥꯛꯇ ꯑꯗꯨꯝ ꯄꯥꯛꯒꯨꯝꯕ ꯅꯠꯇ꯭ꯔꯒ ꯑꯣꯄꯦꯟ ꯁꯄꯦꯁ ꯒ꯭ꯔꯥꯎꯟꯒꯨꯝꯕꯗꯤ ꯂꯩꯕ꯭ꯔꯥ
ꯑꯗꯨꯒꯨꯝꯕꯗꯤ ꯂꯩꯇꯦ ꯕꯖꯥꯔꯃꯛꯇ ꯂꯩꯕꯅꯤꯅꯀꯣ
ꯄꯣꯠ ꯆꯩꯗꯤ ꯀꯃꯥꯏꯅ ꯇꯧꯔꯒꯦ ꯇꯥꯡꯕ꯭ꯔꯥ
ꯇꯥꯡꯉꯤꯍꯦ ꯄꯣꯠ ꯆꯩꯗꯤ ꯁꯤꯂꯣꯡꯗꯤ ꯐꯖꯅ ꯇꯥꯡꯏ ꯏꯝꯐꯥꯜꯗ ꯂꯨꯄꯥ ꯆꯥꯝꯃ ꯄꯤꯕ ꯄꯣꯠꯇꯨ ꯁꯤꯗ ꯆꯍꯨꯝꯒꯨꯝꯕꯗ ꯌꯣꯜꯂꯦ
ꯑꯗꯨꯃꯥꯏꯅ ꯇꯧꯕꯅꯦ ꯑꯩꯗꯤ ꯈꯣꯡꯒ꯭ꯔꯥꯎ ꯃꯆꯥ ꯈꯟꯕꯅꯦ
ꯑꯁ ꯅꯪꯗꯤ
ꯄꯣꯠ ꯆꯩꯁꯦ ꯌꯥꯝ ꯐꯪꯗꯕ꯭ꯔꯥ ꯐꯪꯗꯕ꯭ꯔꯥ ꯀꯃꯥꯏꯅ ꯇꯧꯒꯦꯗꯣ ꯍꯥꯏꯕꯗꯤ ꯌꯦꯟꯁꯥꯡ ꯈꯣꯏꯅ ꯆꯥꯅꯤꯡꯕ ꯏꯟꯁꯥꯡꯒꯨꯝꯕ
ꯏꯟꯖꯥꯡꯗꯤ ꯐꯪꯉꯦ ꯑꯗꯨ ꯌꯥꯝ ꯇꯥꯡꯉꯦ ꯚꯦꯖꯤꯇꯦꯕꯜꯁꯨ ꯌꯥꯝ ꯇꯥꯡꯉꯦ ꯁꯤꯗꯗꯤ
ꯎꯝ ꯌꯨꯝꯗ ꯐꯪꯕ ꯄꯣꯠ ꯆꯩꯁꯤꯡꯗꯤ ꯐꯪꯕ꯭ꯔꯥ ꯑꯗꯣ
ꯍꯣꯏ ꯂꯣꯏ ꯐꯪꯉꯤ ꯂꯣꯏ ꯐꯪꯉꯤꯗ